ꯍꯜꯂꯣ
ꯍꯂꯣ
ꯑꯣ
ꯇꯥꯟꯅꯗꯕꯤꯁꯦ ꯑꯃꯨꯛ ꯇꯧꯔꯦꯅꯦ ꯃꯤꯅꯤꯠ ꯇꯔꯥꯅꯤꯊꯣꯏꯅꯤ ꯏꯊꯠꯅ ꯉꯥꯡꯗꯣꯏꯁꯦ ꯍꯜꯂꯣ
ꯅꯅꯥ ꯑꯣꯏꯕꯤꯔꯕꯅꯣ
ꯅꯦꯠꯋꯛꯁꯤꯅꯅꯤ ꯈꯪꯗ꯭ꯔꯦ ꯑꯃꯅꯤ ꯈꯟꯗ꯭ꯔꯣ ꯌꯥꯗ꯭ꯔꯦꯅꯦꯍ ꯀꯔꯤꯅꯣ ꯈꯪꯗ꯭ꯔꯔꯤ ꯂꯩꯔꯣꯛꯁꯦ ꯐꯨꯜ ꯀꯥꯗꯤ ꯀꯥꯔꯤꯅꯦ ꯑꯩꯒꯤ ꯇꯥꯛꯁꯁꯦ ꯂꯣꯏꯁꯟꯈ꯭ꯔꯒꯦ ꯇꯧꯕꯅꯦ ꯑꯝꯇ ꯑꯗꯨꯒ ꯁꯤ ꯇꯦꯟꯁꯦ ꯁꯨꯈ꯭ꯔꯕꯗꯤ ꯑꯃꯨꯛ ꯊꯥꯖꯤꯜꯂꯒ ꯑꯃꯨꯛ ꯂꯥꯛꯑꯅꯤꯗꯅ ꯂꯥꯛꯄꯕꯨꯗꯤ
ꯂꯥꯛꯑꯅꯤ ꯂꯥꯛꯑꯅꯤ ꯅꯪꯅ ꯊꯥꯖꯤꯟꯕꯒ ꯑꯗꯨꯝ ꯂꯥꯛꯑꯗꯕꯅꯤ ꯑꯗꯣ ꯑꯗꯨꯝ ꯂꯤꯔꯛꯑꯣ
ꯈꯪꯗ꯭ꯔꯦꯅꯦ ꯇꯧꯗꯣꯔꯤꯁꯦ ꯑꯗꯣ ꯑꯉꯥꯡꯈꯩꯗꯣ ꯍꯥꯏꯐꯦꯠꯇꯤ ꯍꯣꯔꯦꯟ ꯆꯠꯄ ꯆꯠ ꯐꯠꯇꯕꯩꯗꯣ ꯑꯩꯁꯨ ꯁꯣꯝ ꯅꯥꯀꯟꯗꯟ ꯉꯁꯤꯗꯤ ꯌꯥꯒꯗꯕꯗꯤ ꯃꯥꯟꯗꯦ ꯈꯪꯗꯦ
ꯍꯥꯏꯒꯦ ꯍꯥꯏꯒꯦ
ꯑꯁ ꯈꯪꯗꯦꯅꯦ ꯒꯣꯜꯕꯨ ꯀꯌꯥꯝ ꯂꯩꯈ꯭ꯔꯕꯅꯣ ꯈꯪꯗꯦꯅꯦ ꯇꯧꯔꯤꯁꯤꯕꯣ
ꯑꯥ
ꯑꯝꯇ ꯌꯦꯡꯒꯦꯀꯣ ꯏꯁꯀꯣꯔ ꯑꯣꯏꯅ ꯌꯦꯡꯉ
ꯗ꯭ꯔꯣꯅꯦꯕ ꯂꯩꯔꯤꯁꯦ ꯑꯩ ꯄꯥꯈꯠꯄꯅ ꯌꯥꯗ꯭ꯔꯦꯕ ꯗ꯭ꯔꯣꯁꯤꯗ ꯔꯦꯗ ꯀꯥꯔꯠ
ꯍꯦ ꯋꯥꯟ ꯋꯥꯟꯗ ꯂꯩꯔꯤꯅꯦꯍꯦ ꯋꯥꯟ ꯋꯥꯟꯗ ꯂꯩꯔꯤꯅꯦꯍꯦ
ꯄꯨꯡꯈꯥꯏ ꯑꯃ ꯍꯥꯞꯄꯒꯤ ꯐꯤꯕꯝꯂ ꯑꯁꯤ ꯀꯩꯅꯣ ꯇꯧꯔꯤꯁꯦ
ꯔꯦꯗ ꯀꯥꯔꯠ ꯑꯃ ꯆꯥꯈꯔꯦ ꯃꯣꯏꯒꯤ ꯕꯤ ꯑꯦꯝꯕꯣꯂꯣ ꯍꯥꯏꯕ꯭ꯔꯥ ꯀꯩꯅꯣꯝ ꯍꯥꯏꯅꯤ
ꯎꯝ
ꯀꯔꯥꯏ ꯕꯤ ꯑꯦꯝꯕꯣꯂꯣ ꯃꯣꯏꯒꯤ ꯀꯩꯅꯣꯅꯤꯅꯦ ꯏꯁꯇ꯭ꯔꯥꯏꯀꯔ ꯒ꯭ꯌꯥꯟꯒ ꯇꯥꯖꯗꯦ ꯉꯁꯤꯁꯤꯗ ꯀꯥꯖꯔꯗꯤ ꯃꯦꯁꯤꯁꯦ ꯐꯒꯗꯕꯅꯤ ꯃꯥꯗ ꯀꯥꯔꯒ ꯂꯣꯏꯔꯤꯁꯤꯅ ꯑꯩꯅ ꯍꯧꯖꯤꯛ ꯈꯜꯂꯤꯁꯦ
ꯑꯗꯣ ꯁ꯭ꯋꯤꯖꯔꯂꯦꯟꯒꯤꯁꯦ ꯌꯥꯝ ꯍꯩꯕꯃꯛꯇꯤ ꯑꯣꯏꯔꯝꯗꯧ ꯃꯥꯟꯗꯦ
ꯂꯩ ꯂꯩꯕ꯭ꯔꯥ ꯈꯪꯗꯅꯦ ꯗꯔꯦꯁꯇꯒꯤ ꯂꯩꯔꯤꯕ ꯈꯣꯠꯂꯤꯕ ꯅꯪꯖꯨꯅꯦ ꯂꯩꯁꯦꯅ ꯇꯧ ꯂꯩꯔꯦ ꯍꯥꯏꯕ ꯅꯪꯅ
ꯂꯩꯁꯜ ꯂꯧꯔꯤꯁꯦ ꯐꯔꯤꯅꯤꯅꯦ ꯄꯩꯁꯥꯗꯨꯗꯤ ꯂꯩꯍꯧꯗ꯭ꯔꯁꯨ ꯑꯗꯨꯝ ꯂꯣꯏꯒꯤꯅꯤ
ꯇꯨꯡ ꯀꯞꯄꯒ ꯈꯤꯇꯪ ꯍꯦꯛ ꯇꯨꯝꯈꯠꯄꯒ ꯃꯥꯏ ꯊꯣꯛꯄꯒ ꯑꯗꯨꯝ ꯇꯧ ꯂꯩꯔꯦ ꯍꯥꯏꯕ ꯑꯩꯒꯤ ꯄꯩꯁꯥꯁꯤꯅ ꯅꯍꯥꯟꯁꯨ ꯐꯣꯟ ꯁꯦꯝꯃꯦ ꯑꯃꯃꯨꯛ ꯇꯧꯔꯦ ꯑꯅꯤꯃꯨꯛ ꯇꯧꯔꯦꯅ ꯇꯧꯗꯅ ꯂꯩꯔꯦ ꯍꯥꯏꯕ ꯍꯦꯛ ꯄꯩꯁꯥꯥꯁꯦ ꯇꯨꯡꯈꯠꯀꯦ ꯍꯦꯛ ꯇꯧꯕꯒ
ꯑꯗꯨꯅꯦ ꯄꯩꯁꯥꯁꯦ ꯀꯩꯅꯣ ꯄꯩꯁꯥꯁꯦ ꯃꯆꯤꯠ ꯃꯆꯤꯠ ꯆꯠꯄꯗꯁꯨ ꯍꯦꯛꯇ ꯈꯪꯍꯧꯗꯦ ꯍꯥꯏꯕ
ꯑꯥ ꯀꯥꯡ ꯆꯠꯄꯩꯗꯨꯅ ꯑꯩꯁꯦ ꯐꯤ ꯑꯃꯠꯇ ꯁꯨꯠ ꯑꯃꯠꯇ ꯂꯩꯒꯦꯅ ꯇꯧꯖꯕꯅꯤꯅ ꯅꯍꯥꯟ ꯐꯣꯟ ꯁꯦꯝꯗꯣꯛꯈ꯭ꯔꯦ ꯑꯥꯔꯖꯦꯟꯇꯤꯅꯥꯒꯤ ꯖꯔꯁꯤ ꯑꯃꯠꯇꯁꯨ ꯄꯥꯝꯕꯅꯤ ꯐꯥꯏꯅꯦꯜ ꯆꯪꯉꯗꯤ ꯂꯩꯒꯦ ꯇꯧꯕꯅꯤ ꯑꯗꯨꯁꯨ
ꯑꯣꯏꯅꯝꯄꯥꯠ
ꯑꯩꯈꯣꯏ ꯏꯅꯥꯎꯄꯥꯒꯤ ꯂꯩꯔꯛꯑꯦ ꯏꯅꯥꯎꯅꯨꯄꯤꯅ ꯂꯨꯄꯥ ꯆꯅꯤꯄꯥꯥꯟ ꯄꯤꯒꯦ ꯑꯃ ꯍꯟꯗꯛꯀꯤ ꯑꯅꯧꯕꯗꯣ ꯅꯦꯚꯤ ꯕ꯭ꯂꯨ ꯑꯣꯏꯕꯗꯣ ꯑꯩꯅ ꯀꯩꯅꯣꯒꯤꯗꯣ ꯄꯥꯝꯕ ꯁ꯭ꯀꯥꯏ ꯕ꯭ꯂꯨꯒ ꯋꯥ꯭ꯋꯥꯏꯠꯀ ꯂꯥꯡꯕꯤꯗꯣ ꯄꯥꯝꯕ
ꯎꯝ
ꯑꯗꯒꯤ ꯕꯤ ꯇꯤ ꯑꯦꯁꯨ ꯍꯥꯐ ꯇꯥꯏꯝꯗꯒꯤ ꯏꯁꯩ ꯁꯛꯄ ꯀꯛꯀꯅꯤ ꯍꯥꯏꯕꯅꯦꯕ ꯀꯩꯅꯣꯒꯤꯗꯤ ꯐꯥꯏꯅꯦꯜꯗꯗꯤ ꯑꯗꯨꯁꯨ ꯌꯦꯡꯅꯤꯡꯕ ꯇꯧꯗꯣꯔꯤꯕ ꯃꯌꯥꯝꯁꯦ ꯀꯣꯜꯁꯤꯅ ꯃꯤꯅꯤꯠ ꯑꯍꯨꯝꯗꯒꯤ ꯍꯦꯟꯅ ꯆꯠꯇ꯭ꯔꯦ ꯏꯊꯟꯗ ꯁꯨꯝ ꯉꯥꯡꯁꯤꯜꯂꯛꯑꯁꯨ ꯍꯦꯛꯇ ꯀꯨꯏꯅ ꯆꯠꯂꯤ ꯀꯔꯤ ꯀꯔꯤꯅ ꯇꯧꯔꯤꯕ ꯂꯤꯂꯥ ꯃꯌꯥꯝꯁꯤ ꯈꯪꯖꯤꯜ ꯂꯥꯛꯆꯗ꯭ꯔꯦ ꯉꯁꯥꯏ ꯏꯊꯟꯗ ꯉꯥꯡꯕ ꯑꯣꯏꯔꯝꯅꯤ ꯃꯤꯅꯤꯠ ꯀꯩꯅꯣ ꯆꯠꯇꯦ ꯋꯥꯠ ꯆꯠꯇꯦꯒ ꯀꯌꯥ ꯊꯣꯛꯣꯏꯏꯗꯧ ꯃꯤꯠ ꯇꯔꯥꯅꯤꯊꯣꯏꯗꯨꯗ ꯀꯌꯥꯝ ꯌꯥꯝꯅ ꯉꯥꯡꯉꯒꯦ ꯑꯩꯁꯦ
ꯉꯥꯡ ꯀꯗꯕꯅꯤ ꯉꯥꯡꯒꯗꯕꯅꯤ ꯂꯦꯞꯛꯇꯕꯤꯗ ꯉꯥꯡꯒꯗꯕꯅꯤ ꯁꯤ ꯏꯁꯄꯤꯆ ꯄꯤꯕꯒꯨꯝꯕꯅꯤ ꯉꯥꯡꯒꯗꯕꯅꯤ ꯁꯨꯃꯥꯏꯅ
ꯑꯗꯨꯕꯨ ꯈꯪꯗꯦ ꯀꯔꯤ ꯍꯥꯏꯗꯣꯔꯤꯕꯅꯣ
ꯖꯄꯥꯅꯤꯁꯇꯤ ꯂꯩꯔꯦ ꯈꯪꯗꯦ
ꯁꯛ ꯌꯥꯕꯤꯔꯗꯤ ꯐꯩꯔꯛ ꯌꯥꯕꯤꯔꯛꯇ꯭ꯔꯤꯕꯁꯤꯅꯦꯕ ꯐꯔꯛ ꯌꯥꯝ ꯇꯥꯔꯤꯁꯦ
ꯑꯩꯗꯤꯦ ꯆꯥꯅꯤꯡꯅꯤꯅꯦ ꯁꯨꯁꯤꯗꯣ
ꯑꯩꯣꯏꯒꯤ ꯃꯆꯥꯅꯨꯄꯤꯗꯣ ꯂꯥꯛꯑꯦꯁꯨ ꯍ ꯊꯣꯛꯇ꯭ꯔꯤ ꯍꯧꯖꯤꯛ ꯀꯔꯥꯏ ꯆꯠꯈ꯭ꯔ ꯊꯤꯅꯔꯝꯃꯗꯕꯅꯦ ꯑꯩ ꯃꯊꯛꯇꯒꯤꯊ ꯑꯗꯨꯗ ꯑꯩꯅ ꯉꯥꯡꯉꯤꯁꯦ ꯔꯦꯀꯣꯔꯠꯄꯨ ꯇꯧꯔꯤꯕ꯭ꯔꯥ ꯇꯧꯗꯕ꯭ꯔꯥ ꯑꯗꯨꯁꯨ ꯈꯪꯗꯦ ꯑꯗꯨꯒꯤ ꯃꯊꯛꯇ ꯏꯃꯥꯏꯕꯃ ꯑꯗꯨꯒꯤ ꯃꯊꯛꯇ ꯄꯩꯁꯥ ꯄꯥꯏꯁꯤꯜꯂꯛꯇꯕ ꯑꯦꯟ ꯍꯤꯌꯥꯡ ꯀ ꯌꯥꯔꯛꯇꯕ ꯑꯦꯟ ꯑꯦꯛꯁꯔꯁꯥꯏꯁ ꯇꯧꯔꯛꯇꯕ
ꯄꯊꯥꯖꯠꯔꯣꯏꯕꯤꯅꯦ ꯇꯧꯔꯤꯕ ꯃꯊꯥꯎ ꯑꯁꯤꯗꯤ ꯑꯔꯣꯏꯕꯤꯅꯤꯅꯦꯍꯦ ꯑꯔꯣꯏꯕꯤꯅꯤꯅꯦꯍꯦ ꯌꯥꯗ ꯆꯥꯗ ꯇꯧꯔꯤ ꯊꯕꯛꯁꯤ ꯁ ꯀꯥꯒꯤ ꯑꯣꯐꯔ ꯌꯥꯝ ꯂꯩꯔꯤꯌꯦ ꯀꯩꯅꯣꯗ ꯁꯤꯡꯖꯃꯩ ꯕꯖꯥꯔꯗ ꯗꯨꯀꯥꯟ ꯑꯃ ꯕ꯭ꯂꯥꯎꯁ ꯑꯗꯨꯗꯩ ꯇꯣꯞꯁ ꯑꯗꯨꯗꯤ ꯀꯩꯅꯣꯗꯤ ꯇꯧꯗꯕ ꯀꯔꯤ ꯀꯔꯤ ꯍꯦꯟꯋꯔꯇꯤ ꯀꯩꯝ ꯇꯧꯗꯕ ꯆꯨꯝꯅꯒꯤ ꯇꯣꯛꯇꯣ ꯂꯤꯁꯤꯡ ꯑꯃꯒꯤ ꯊꯥꯔꯇꯤ ꯇꯨꯗꯩꯅ ꯊꯔꯇꯤ ꯊꯔꯇꯤ ꯁꯤꯛꯁꯀꯤ ꯁꯥꯏꯖꯇꯧꯅ ꯑꯍꯨꯝꯗ ꯂꯨꯄꯥ ꯆꯥꯇ꯭ꯔꯦꯠꯅꯤꯌꯦ
ꯎꯝ
ꯊꯔꯇꯤ ꯑꯩꯠꯇꯒꯤ ꯊꯔꯇꯤ ꯑꯩꯠꯀꯤꯅ
ꯐꯨꯄꯥ ꯌꯦ ꯍꯦꯛꯇꯨꯁꯨ ꯈꯤ ꯆꯪ ꯃꯥꯟꯗꯅ ꯃꯤꯒꯤ ꯑꯗꯨꯝ
ꯇꯥꯡꯉꯗ
ꯍ
ꯈꯗ ꯂꯩꯔꯒ ꯇꯨꯍꯟꯕꯅ ꯍꯦꯟꯅ ꯐꯩ ꯃꯣꯏꯒꯤ ꯑ ꯂꯩꯗꯣꯏ ꯁꯛꯄꯗꯤ ꯌꯥꯝ ꯇꯥꯡꯉꯤ
ꯍꯧꯖꯤꯛꯀꯤꯗꯨꯔꯥ
ꯑ
ꯈꯪꯗꯦ ꯍꯥꯏ ꯃꯣꯏꯒꯤ ꯅꯣꯏ ꯇꯨꯨꯔꯨꯕꯗꯨꯗ ꯇꯨꯗꯤ ꯇꯨꯅꯤꯡꯕꯅꯦ ꯑꯩꯁꯦ ꯍꯧꯖꯤꯛꯇꯤ ꯑꯣꯔꯗꯔ ꯌꯥꯝ ꯂꯩꯔꯝꯃꯦ
ꯑꯗꯣ ꯀꯥꯡꯗꯨꯗꯤ ꯑꯩꯗꯤ ꯐꯅꯦꯛ ꯁꯦꯠꯂꯒꯗꯤ ꯆꯠꯅꯤꯡꯗꯦꯅꯦ ꯀꯜꯂꯤ
ꯑꯗꯨꯗꯤ ꯀꯃꯥꯏꯅ ꯆꯠꯇꯣꯏꯕ ꯈꯣꯡꯒ꯭ꯔꯥꯎ ꯆꯠꯂꯒꯥꯎ
ꯈꯪ ꯀꯥꯎꯔꯣ ꯀꯔꯤꯅꯣ ꯁꯦꯠꯂꯒ
ꯁꯒꯣꯜꯕꯟꯗꯖ ꯀꯩꯅꯣ ꯇꯧꯋꯦ ꯍꯥꯏꯕꯅꯦꯕ ꯄꯥꯏꯅꯦꯄꯜ ꯐꯦꯁꯇꯤꯚꯦꯜ
ꯎꯝ
ꯑꯗꯨ ꯍꯥꯟꯅ ꯆꯪꯊꯣꯛꯔꯒ ꯂꯥꯏ ꯈꯨꯣꯏꯔꯨꯝꯝꯕ ꯑꯣꯏꯅ ꯆꯠꯂꯁꯤ ꯀꯩꯅꯣ ꯊꯥꯡꯒꯕꯥꯠ ꯈꯣꯏꯔꯝꯕꯑꯅꯤ ꯊꯥꯡꯒꯥꯕꯒꯤ ꯕꯤꯖꯣꯏꯒꯣꯕꯤꯟꯗ ꯈꯣꯏꯏꯔꯝꯕ ꯑꯅꯤ ꯀꯣꯅꯨꯡ ꯈꯣꯏꯔꯝꯃꯒ ꯀꯣꯅꯨꯡ ꯆꯤꯡꯕꯗꯣ ꯉꯥꯏꯍꯥꯛ ꯌꯥꯎꯔꯒ ꯑꯆꯥꯄꯣꯠ ꯑꯃ ꯆꯥꯔꯒ ꯃꯦꯖꯣꯔ ꯈꯨꯜꯗ ꯃꯦꯖꯣꯔ ꯈꯨꯜꯁ ꯀꯔꯤꯣꯒꯤ ꯀꯧꯕꯕꯨꯤ ꯈꯨꯜꯗ ꯊꯧꯖꯤꯜꯂꯒ ꯍꯥꯞꯂꯤꯗ
ꯌꯥꯏꯌꯦ ꯑ ꯑꯗꯨꯗꯣ ꯑꯗꯨꯝ ꯐꯅꯦꯛ ꯁꯦꯠꯂꯒ ꯂꯣꯏ ꯆꯠꯂꯒ ꯂꯩꯕꯗꯨꯗꯤ ꯉꯝꯗꯧ ꯃꯥꯟꯗꯦ ꯍꯥꯏꯕ
ꯒꯥꯔꯤ ꯃꯆꯥꯗ ꯇꯧꯔꯣ ꯆꯠꯀꯗꯧꯅꯤ ꯀꯩꯅꯣ
ꯑꯁ ꯅꯪ ꯅꯍꯥꯃꯨꯛ ꯀꯣꯏꯕ ꯆꯠꯄꯒꯤ ꯀꯣꯏꯕ ꯆꯠꯄꯒꯤ ꯐꯅꯦꯛꯀ ꯁꯦꯠꯂꯒ ꯆꯠꯄꯒꯤ ꯈꯨꯅꯨꯡꯉꯥꯏꯗꯣ ꯅꯪ ꯀꯥꯎꯗ꯭ꯔꯤ ꯑꯥ ꯂꯥꯏ ꯈꯨꯣꯏꯔꯨꯝꯕ ꯆꯠꯄꯒꯤ ꯈꯨꯅꯨꯡꯉꯥꯏꯗꯣ
ꯑꯗꯨꯒꯨꯝꯕꯗꯤ ꯁꯦꯠꯂꯔꯣꯏ ꯍꯟꯗꯛꯇꯤ ꯁꯨꯕ ꯌꯥꯕ ꯑꯣꯏꯅ ꯁꯦꯠꯂꯅꯤ ꯁꯨꯕ ꯌꯥꯗꯕꯗꯤ ꯉꯝꯖꯔꯔꯣꯏ ꯑꯗꯣ ꯂꯝꯂꯣꯡꯗ ꯂꯩꯕ ꯑꯅꯤꯗꯨꯁꯨ ꯌꯥꯎꯒꯦ ꯍꯥꯏꯔꯛꯀꯗ꯭ꯔꯣ ꯈꯪꯗꯦꯅꯦ
ꯍꯥꯏꯔꯛꯀꯅꯤ ꯑꯩ ꯃꯉꯣꯟꯗ ꯀꯣꯜꯒ ꯇꯧꯗ꯭ꯔꯦ ꯑꯩꯈꯣꯏ ꯀꯤꯖ ꯂꯩꯔꯦ ꯀꯣꯜ ꯇꯧꯕ
ꯂꯥꯟ ꯂꯩꯔꯦꯒ ꯍꯥꯏꯗꯣꯔꯛꯀꯗꯕꯁꯨ ꯃꯥꯜꯂꯦ ꯈꯪꯗꯦ
ꯎ ꯍꯥꯏꯔꯛꯇꯣꯏꯅꯦ ꯌꯥꯝ ꯂꯨꯕꯅꯦ ꯑ ꯍꯥꯏꯔꯝꯗ꯭ꯔꯦ ꯍꯥꯏꯔꯛꯇꯦ ꯍꯥꯏꯗꯣꯏꯕ ꯍꯥꯏꯔꯨꯔꯦ ꯄ꯭ꯂꯥꯟ ꯂꯩꯔꯦ ꯍꯥꯏꯗꯣꯏꯕ
ꯎꯝ ꯈꯪꯗꯦ ꯍꯥꯏꯔꯒꯗꯤ ꯌꯦꯡꯉꯁꯦ ꯑꯗꯣ
ꯑꯩꯗꯤ ꯅꯍꯥꯟ ꯀꯣꯜꯒ ꯇꯧꯗ꯭ꯔꯤ ꯃꯉꯣꯟꯗ
ꯑꯩꯁꯨ ꯇꯧꯗ꯭ꯔꯦ ꯑꯩꯁꯨ ꯄꯥꯎ ꯐꯥꯎꯅꯗ꯭ꯔꯤꯌꯦ ꯃꯔꯛꯇ ꯈꯪꯗ ꯇꯥꯔꯛꯏꯔꯣ ꯈꯣꯕꯅꯤ ꯁꯤꯁꯥ
ꯃꯥꯜꯂꯦ ꯅꯦꯠꯋꯔꯛꯇꯣ ꯃꯔꯛꯇ ꯍꯥꯏꯐꯦꯠ ꯅꯨꯡꯉꯥꯏꯔꯨꯗꯕ ꯃꯥꯜꯂꯦꯕ
ꯎꯝ ꯁꯤꯒꯤ ꯁꯤꯒꯤ ꯃꯤꯅꯠ ꯁꯤ ꯁꯨꯔꯗꯤ ꯑꯩ ꯃꯈꯥꯗ ꯀꯨꯝꯗ ꯌꯥꯔꯔꯣꯏ ꯃꯤꯅꯠ ꯁꯨꯗꯕꯩꯅꯤꯅꯦ ꯁꯤꯗꯉꯥꯡꯁꯦ ꯑꯩ ꯉꯁꯥꯏꯗꯣ ꯏꯊꯟꯗ ꯄꯉꯥꯟꯅ ꯉꯥꯡꯕꯅꯤ ꯍꯧꯖꯤꯛꯀꯤꯁꯨ ꯏꯊꯟꯗ ꯑꯗꯨꯝ ꯉꯥꯡꯕ ꯇꯥꯔꯕꯅ ꯑꯩꯁꯦ ꯋꯥꯔꯕꯅꯤ ꯁꯨꯕ ꯌꯥꯕꯣ ꯑꯣꯏꯅ ꯁꯦꯠꯂꯒ ꯆꯠꯂꯁꯤ ꯀꯩꯅꯣ
ꯐꯅꯦꯛ ꯐꯅꯦꯛꯇꯣ ꯁꯦꯠꯂꯗꯤ ꯋꯥꯗꯤ ꯋꯥꯗꯧꯔꯤꯕ ꯑꯗꯨꯅ ꯇꯜꯂꯤꯃꯤꯅꯦ ꯑꯩꯁꯨ ꯐꯅꯦꯛꯁꯦꯠꯄ
ꯑꯗꯨ ꯅꯨꯃꯤꯠꯇꯨꯗꯗꯤ ꯑꯗꯨꯅ ꯐꯗꯤ ꯐꯗꯕ ꯌꯧꯅꯤꯡꯕ ꯃꯐꯝ ꯌꯧꯕ ꯅꯨꯡꯉꯥꯏꯇꯦꯕ ꯃꯤꯗꯤ ꯆꯤꯟꯗꯣꯏꯅꯦ ꯌꯦꯡꯉꯣ ꯀꯩꯅꯣꯒꯤꯅ ꯍꯥꯏꯗꯣ ꯃꯍꯥꯕꯂꯤꯒꯤꯗꯣ
ꯎꯝ
ꯃꯤꯕꯨ ꯌꯥꯝ ꯆꯤꯡꯗꯣꯏ ꯄꯣꯠꯅꯤ ꯑꯗꯨꯗꯒꯤ ꯀꯩꯅꯣꯗꯤ ꯌꯥꯎꯒꯦ ꯍꯥꯏꯔꯛꯀꯗ꯭ꯔꯣ ꯂꯤꯗꯔꯗꯤ ꯌꯥꯎꯒꯦ ꯍꯥꯏꯔꯛꯀꯗ꯭ꯔꯣ ꯈꯪꯗꯦ ꯒꯥꯔꯤ ꯁꯨꯒꯗ꯭ꯔꯣ ꯑꯥ
ꯃꯥꯗꯤ ꯑꯗꯨꯝ ꯌꯥꯎꯋꯦ ꯍꯥꯏꯔꯛꯀꯅꯤ ꯑꯩꯈꯣꯏꯅ ꯒꯥꯔꯤ ꯁꯨꯗꯕꯒꯤ ꯑꯗꯨꯝ ꯊꯝꯕꯤꯔꯝꯕꯩ ꯋꯥꯅꯦ
ꯍꯥꯥ
ꯀꯔꯤ
ꯒꯥꯔꯤ ꯁꯨꯒꯗ꯭ꯔ ꯁꯤꯅꯕꯩꯅꯦ ꯈꯜꯂꯤꯁꯦ ꯅꯣꯏ ꯅꯣꯏꯒꯤꯗꯣ ꯌꯥꯔꯕꯣ
ꯌꯥꯕꯨꯗꯤ ꯌꯥꯔꯤꯅꯦ ꯑꯩꯈꯣꯏꯒꯤ ꯍꯧꯖꯤꯛ ꯀꯤꯛ ꯀꯥꯎꯗꯣꯏꯅꯦꯕꯗꯣ ꯅꯍꯥꯟ ꯅꯣꯏ ꯄꯨꯔ ꯆꯠꯄ ꯇꯥꯏꯅꯦ
ꯑꯩꯈꯣꯏ ꯕꯨꯡꯉꯣ ꯌꯥꯎꯏ ꯑꯩꯈꯣꯏ ꯕꯨꯡꯉꯣ ꯑꯣꯏꯅ ꯄꯨꯔꯦ ꯑꯗꯨ ꯅꯨꯃꯤꯠꯇꯣ
ꯎꯝ
ꯑꯗꯨꯒ ꯅꯣꯏꯒꯤ ꯅꯣꯏꯒꯤ ꯅꯅꯥꯎꯕꯤꯗꯨꯒ ꯑꯩꯈꯣꯏꯕꯨꯡꯉꯣꯒ ꯊꯧꯔꯤꯅꯦ ꯒꯥꯔꯤꯁꯤꯗ
ꯎꯝ
ꯑꯗꯨꯒ ꯍꯦꯛꯇ ꯃꯁꯝꯒꯗꯣ ꯏꯐꯥ ꯏꯐꯥ
ꯊꯣꯛꯍꯜꯂꯤꯕ
ꯑꯩ ꯍꯥꯏꯒꯦ ꯑꯝꯇꯥ ꯇꯥꯎꯈꯣ ꯃꯁꯪꯕꯨꯗꯤ ꯏꯐꯥ ꯏꯐꯐꯥꯅ ꯉꯥꯛꯁꯪ ꯉꯁꯪꯅ ꯉꯥꯡꯉꯒꯅꯤ ꯈꯪꯕ꯭ꯔꯥ
ꯅꯣꯏ ꯁꯥ ꯅꯣꯏ ꯀꯩꯅꯣꯁꯨ ꯑꯉꯥꯡꯕ ꯁꯪꯉꯕꯣ
ꯁꯪꯉꯕꯅꯤ ꯁꯪꯉꯕꯅꯤ ꯇꯨꯔꯨꯒ ꯈꯣꯏꯔꯒ ꯃꯀꯣꯛ ꯈꯨꯆꯥꯎꯗꯨꯒ ꯑꯗꯨꯒ ꯅꯅꯥꯎ ꯅꯨꯄꯤꯁꯨ ꯅꯅꯥꯎ ꯅꯨꯄꯤꯕ ꯐꯜꯂꯒ ꯒꯔꯤ ꯒꯥꯔꯤꯁꯤꯗ ꯐꯜꯂꯒ ꯊꯧꯔꯛ ꯏꯅꯦ ꯑꯩꯅ ꯅꯕꯥꯏꯅꯤ ꯃꯤ ꯈꯣꯏꯒꯤ ꯀꯩꯅꯣ ꯂꯧꯕ ꯀꯟꯇ꯭ꯔꯦꯛ ꯂꯧꯕ꯭ꯔꯥ ꯍꯪꯕ
ꯎꯝ
ꯒꯨꯟꯗꯥ ꯈꯨꯃꯥꯟꯃꯅꯦ ꯑꯗꯒꯤꯗꯤ ꯑꯋꯥꯡꯒꯤ ꯑꯩꯈꯣꯏ ꯏꯆꯦ ꯑꯇꯣꯝꯕꯤꯒꯤ ꯃꯆꯥꯅꯨꯄꯤꯗꯣ
ꯎꯝ
ꯑꯗꯨꯁꯨ ꯀꯥꯟꯅꯁꯤꯗ ꯂꯩꯔꯝꯃꯦꯕ ꯃꯣꯏꯒꯤ ꯃꯣꯏꯒꯤ ꯑꯥ ꯃꯣꯏꯒꯤ ꯃꯣꯏꯒꯤ ꯕꯥꯖꯤ ꯑꯍꯟꯗꯨꯒ
ꯎꯝ
ꯅꯍꯥꯟ ꯅꯣꯡꯃ ꯆꯠꯅꯤꯡꯉꯦ ꯌꯥꯎꯅꯤꯡꯉꯦꯅ ꯇꯧꯕ ꯍꯥꯏꯇꯥꯔꯦ ꯐꯤꯔꯣꯜꯒ ꯑ ꯇꯧ ꯍꯣꯡꯗꯦ ꯑꯉꯥꯡꯗꯨꯁꯨ ꯐꯥꯔ ꯄꯨꯔ ꯆꯠꯂꯦ ꯑꯩꯈꯣꯏꯅ ꯑꯗꯨꯒ ꯑꯥꯗ ꯃꯔꯤꯟ ꯃꯔꯤ ꯁꯥꯔꯛꯄꯗ ꯑꯣꯛꯑꯌꯦ
ꯎꯝ
ꯆꯥꯈꯣ ꯈꯔ ꯆꯥꯈꯣꯅ ꯑꯃꯨꯛ ꯑꯗꯨꯒ ꯌꯦꯟ ꯊꯣꯡꯕ ꯂꯨꯄꯥ ꯌꯥꯡꯈꯩ ꯑꯃꯒ ꯆꯥꯔꯛꯑꯦ
ꯎꯝ
ꯑꯗꯨꯁꯨ ꯐꯅꯌꯥꯝ ꯆꯥꯁꯟꯈꯤꯕꯅꯦ ꯑꯗꯨꯒ ꯁ꯭ꯃꯨꯠ ꯑꯅꯤ ꯑꯃ ꯊꯛꯑꯦ ꯑꯗꯣ ꯃꯌꯨꯝ ꯌꯧꯔꯀꯥꯟꯗ ꯆꯥꯛꯀ ꯆꯥꯕꯤꯔꯔꯣꯏ ꯑꯩꯗꯤ
ꯆꯥꯛꯀ ꯆꯥꯕꯤꯔꯔꯣꯏ ꯑꯩꯗꯤꯅ ꯍꯥꯏꯔꯛꯑꯦ ꯑꯗꯨꯒ ꯃꯑꯣꯡ ꯌꯦꯡꯉꯨꯁꯦ ꯑꯗꯣ ꯀꯣꯅꯨꯡꯒꯤꯗꯨꯗꯗꯤ ꯒꯥꯔꯤ ꯈꯥꯝꯕꯝꯗꯤ ꯈꯔ ꯆꯤꯟꯗꯤ ꯆꯤꯟꯗꯣꯏꯅꯦ
ꯆꯤꯟꯂꯥꯁꯨ ꯀꯔꯤ ꯎꯄꯥꯏ ꯂꯩ
ꯀꯩꯅꯣꯕꯨꯗꯤ ꯄꯨꯂꯤꯁꯄꯨꯗꯤ ꯉꯥꯛꯑꯒ ꯈꯣꯠꯂꯒ ꯌꯥꯝ ꯇꯧꯕꯅꯦꯕ ꯑꯗꯣ ꯇꯤꯀꯦꯠ ꯀꯛꯑꯒ ꯇꯤꯀꯦꯠ ꯀꯛꯑꯒ ꯈꯥꯝꯕ ꯄꯥꯔꯀꯤꯡ ꯑꯃ ꯊꯤꯔꯁꯨꯦ ꯅꯠꯇ꯭ꯔꯗꯤ ꯒꯥꯔꯤ ꯀꯌꯥ ꯃꯥꯡꯅꯗꯣꯏ ꯄꯣꯠꯂꯦ
ꯍꯣꯔꯦꯟꯗꯣ ꯆꯠꯇꯔꯒꯅ ꯋꯥꯛꯀꯤꯡ ꯆꯦꯟꯊꯣꯛꯎꯔꯅꯤ ꯉꯟꯇꯥꯅ
ꯅꯣꯏꯅ ꯒ꯭ꯌꯥꯟ ꯇꯥꯅꯔꯛꯑꯣ ꯀꯩꯅꯣ ꯑꯩ ꯁꯣꯝ ꯅꯥꯀꯟꯗ ꯈꯪꯈꯤꯅꯦ ꯑꯩ ꯉꯥꯏꯍꯥꯛ ꯂꯩꯔꯒ ꯄꯥꯎ ꯐꯥꯎꯔꯛꯀꯦ ꯃꯦꯟ ꯇꯥꯔꯛꯀꯦ ꯑꯩ ꯍꯧꯖꯤꯛꯐꯥꯎꯒꯤꯗꯤ ꯈꯪꯗ꯭ꯔꯤ ꯑꯩꯈꯣꯏꯅꯤꯒꯤ ꯏꯃꯧ ꯅꯨꯄꯤꯗꯣ ꯉꯁꯤ ꯊꯣꯛꯂꯛꯀꯗꯕꯅꯦꯕ ꯍꯣꯔ ꯄꯨꯡ ꯇꯔꯥꯃꯥꯊꯣꯏ ꯕꯥꯔꯣ ꯑꯗꯨꯋꯥꯏꯗꯕꯨꯗꯤ ꯌꯧꯔꯛꯑꯅꯤ ꯌꯨꯝꯗ ꯑꯗꯨꯗ ꯃꯥꯅ ꯆꯠꯈꯤꯕ ꯅꯨꯃꯤꯠ ꯇꯥꯏ ꯍꯦꯅ ꯉꯁꯤꯁꯦ ꯌꯨꯝꯗ ꯂꯦꯛꯑꯣꯏꯕ
ꯎꯝ
ꯃꯣꯏꯒꯤ ꯁꯥꯒꯩꯒꯤ ꯑꯃꯗ ꯂꯦꯛꯇꯣꯏꯅꯦꯕ
ꯎꯝ
ꯑꯗꯨꯅ ꯑꯗꯨꯒꯤ ꯃꯇꯝꯗꯨꯗ ꯌꯥꯕ ꯌꯥꯗꯕꯗꯣ ꯑꯩ ꯍꯣꯔꯦꯟ ꯄꯨꯡ ꯕꯥꯔꯣꯒꯤ ꯃꯇꯨꯡꯗ ꯍꯥꯏꯔꯛꯀꯦ ꯌꯥꯅꯤꯅ
ꯋꯥꯏ ꯍꯥꯏꯔꯣ
ꯍꯩꯍ ꯑꯩ ꯉꯔꯥꯡ ꯌꯨꯝꯗ ꯆꯦꯜꯂꯝꯃꯤꯅꯦ ꯑꯩꯈꯣꯏ ꯄꯥꯅ ꯒ꯭ꯌꯥꯟ ꯇꯥꯗꯕꯒ ꯑꯩ ꯃꯦꯟ ꯑꯃ ꯇꯥꯁꯤꯜꯂꯛꯇ꯭ꯔꯦ ꯁꯤꯗꯁꯨꯅꯦ ꯊꯛꯏ ꯑꯃꯨꯛ ꯊꯛꯏ ꯂꯥꯁꯇ ꯐꯨꯒꯠꯂꯛꯇꯣꯏꯕꯃ ꯂꯥꯁꯇ ꯐꯨꯒꯠꯂꯛꯀꯗꯣꯏꯅꯤ ꯏꯄꯥ ꯏꯄꯥꯅ ꯁꯨꯝ ꯅꯥꯟꯗꯅ ꯁꯨꯝ ꯂꯨꯅ ꯇꯧꯕꯔꯕ꯭ꯔꯣ
ꯆꯦꯟ ꯄꯨꯂ ꯊꯝꯗꯧ ꯃꯉꯥꯏꯔꯦꯃꯤ
ꯉꯥꯎꯁꯟꯅꯕ ꯑꯃ ꯌꯥꯎꯔꯤ ꯃꯥ ꯃꯁꯥꯁꯤꯗ ꯑꯩꯈꯣꯏꯅ ꯁꯨꯝ ꯂꯨ